ꯅꯪ ꯑꯃ ꯍꯥꯏꯒꯦ ꯇꯧꯔꯒ ꯂꯩꯕꯅꯦꯅ ꯑꯃꯨꯛ ꯀꯣꯠ ꯍꯦꯛ ꯀꯥꯎꯕ ꯀꯥꯎꯕ
ꯀ꯭ꯔꯤ ꯇꯧꯕ꯭ꯔꫭ
ꯃꯩꯂꯝꯒꯤ ꯀꯩꯅꯣꯗꫭ ꯅꯤꯈ꯭ꯔꯣ ꯁꯤꯗꯤ ꯍꯥꯏꯗ ꯌꯥꯈ꯭ꯔꯅꯤ ꯗꯣ
ꯑꯣ ꯌꯨ ꯄꯤ ꯑꯥꯏ ꯀ꯭ꯔꯤ ꯍꯥꯏꯔ ꯅꯝꯕꯔꯅꯤ ꯀꯃꯥꯏꯅ ꯍꯥꯏꯒꯦ ꯇꯧꯕ꯭ꯔꯣ ꯍꯥꯏꯕ ꯍꯩꯇꯦ ꯑꯩꯗꯤ
ꯄꯤ ꯑꯥꯏ ꯑꯥꯏ ꯗꯤ
ꯑꯣ ꯑꯣ ꯌꯨ ꯄꯤ ꯑꯥꯏ ꯑꯥꯏꯗꯤ ꯅꯝꯕꯔ ꯀꯣ ꯑꯥꯏ ꯗꯤ ꯑꯁꯨ ꯃꯥꯏ ꯍꯥꯏꯔꯦ ꯈꯪꯈ꯭ꯔꯒꯦꯔꯣ
ꯍꯣꯏꯨ ꯄꯤ ꯑꯥꯏ ꯌꯨ ꯄꯤ ꯑꯥꯏꯒꯤ ꯌꯨ ꯄꯤ ꯑꯥꯏ ꯑꯥꯏꯗꯤ ꯍꯥꯏꯔꯗꯤ ꯈꯪꯈ꯭ꯔꯅꯤ ꯀꯔꯤ ꯌꯨ ꯄꯤ ꯑꯥꯏ ꯑꯥꯏꯗꯤꯅꯣ ꯍꯥꯏꯔꯗꯤ ꯁ꯭ꯀꯦꯟꯅꯔ ꯃꯈꯥꯗ ꯀꯩꯅꯣ ꯍꯥꯞꯄꯗꯣ ꯍꯥꯏꯌꯣ ꯌꯨ ꯄꯤ ꯑꯥꯏꯗꯤ ꯍꯥꯏꯅ ꯍꯥꯞꯄꯗꯣ ꯍꯥꯏ ꯎꯝ
ꯎꯝ ꯈꯪꯗꯦ ꯑꯗꯨ ꯅꯨꯄꯥꯁꯨ ꯏꯁ ꯑꯩꯅ ꯄꯥꯡꯕꯒꯤꯔ ꯃꯥꯅ ꯁꯦꯡꯃꯥꯟꯕꯒꯤꯔ ꯈꯪꯗꯦ ꯀꯩꯅꯣꯝ ꯇꯧꯔꯦ ꯏꯕꯥꯅꯤꯒꯤꯁꯨ
ꯆꯥꯎꯔꯟ
ꯑꯍꯦ ꯃꯥꯗꯤ ꯌꯥꯝ ꯑꯁ ꯌꯥꯝꯅ ꯃꯦꯆꯔ ꯃꯜꯂꯦ ꯃꯥꯗꯤ
ꯆꯝꯃꯟꯕꯒꯤꯅꯦ
ꯃꯥꯟꯅꯦ ꯑꯩꯁ ꯅꯍꯥꯟ ꯑꯩꯒꯤ ꯕꯥꯔꯗꯦ ꯒꯤꯐ ꯑꯃ ꯄꯤꯌꯦꯅ ꯀꯣ
ꯍꯥ
ꯑꯗꯨ ꯍꯦꯛꯇ ꯑꯩ ꯂꯧꯕ ꯆꯠꯄ ꯂꯝꯕꯤꯗ ꯎꯅꯕꯗꯣ ꯑꯁꯤ ꯑꯟꯇꯤꯕꯤꯅꯥ ꯀꯣꯏ ꯗꯨꯀꯥꯟ ꯌꯧꯗ꯭ꯔꯤꯉꯩꯗ ꯁꯤ ꯁꯦꯀꯦꯟ ꯍꯦꯟꯒꯤ ꯕꯤꯁꯤꯒꯨꯝꯕ ꯌꯣꯟꯕ ꯂꯛꯏꯅ
ꯍꯥ
ꯑꯗꯨꯒꯥꯟꯗ ꯎꯅꯥ ꯑꯗꯨꯀꯥꯟꯗ ꯑꯩꯗꯤ ꯃꯥꯗꯤ ꯑꯩꯕꯨ ꯎ ꯈ꯭ꯔ ꯃꯥꯜꯂꯦ ꯑꯩꯗꯤ ꯃꯥꯕꯨ ꯎꯗꯕ꯭ꯋꯥꯅꯤꯗ
ꯑꯝ
ꯑꯁ ꯏꯅꯥꯛꯇ ꯂꯦꯞ ꯂꯦꯞꯄ ꯀꯥꯟꯗꯒꯤ ꯏ ꯎꯕꯅꯦꯕ ꯑꯩ ꯑꯍꯤ ꯑꯗꯨꯒꯤ ꯑꯩꯅ ꯁꯤ ꯑꯩꯉꯣꯟꯗ ꯑꯁ ꯇꯦꯟ ꯃꯥꯟꯕꯒꯤꯔ ꯈꯪꯗꯦ ꯖꯨꯛ ꯏꯪ ꯍꯥꯞ ꯍꯥꯄꯒ ꯗꯥꯥꯏꯗꯒꯤ ꯎꯒꯗ꯭ꯔꯥ ꯑꯩꯅ ꯍꯥꯏ ꯑꯍꯍꯍ
ꯇꯀ ꯁꯣꯟꯕꯅ ꯂꯣꯏꯔꯦꯗ
ꯑꯁ ꯀꯔꯥꯏꯗꯒꯤ ꯇꯦꯟ ꯈꯔꯀꯣ
ꯑꯟꯑꯣꯗꯤꯕꯜ
ꯏꯁ ꯑꯗꯨꯗ ꯈꯔ ꯅꯣꯏꯔꯤ ꯐꯗꯕ ꯏꯀꯪ ꯀꯪꯔꯒ ꯑꯗꯣ ꯃꯥꯗꯤ ꯀꯥꯡꯂꯁꯨ ꯃꯥꯗꯤ ꯆꯥꯛ ꯌꯦꯟꯁꯥꯡ ꯐꯖꯅ ꯆꯥꯏꯕ ꯃꯥꯗꯤ
ꯎꯝ
ꯌꯥꯝ ꯌꯥꯝ ꯆꯥꯗꯦ ꯍꯥꯏꯔꯦ ꯃꯇꯝ ꯃꯇꯥ ꯃꯇꯝꯒꯨꯝꯅꯤ ꯌꯥꯝ ꯆꯞ ꯖꯟ ꯆꯥꯕꯅꯦ ꯑꯗꯨꯕꯨꯅꯤ ꯀꯥꯏꯕ ꯌꯥꯗꯕꯅꯦ ꯑꯗꯨꯒꯤꯅꯤ ꯃꯥꯅ ꯀꯥꯡꯅꯁꯨ ꯃꯥꯒꯤ ꯍꯛꯆꯥꯡ ꯌꯥꯝ ꯐꯩꯕ ꯃꯥꯗꯤ
ꯏꯆꯦꯅ ꯄꯤꯊꯥꯏꯅꯕꯨ ꯀꯌꯥꯃꯨꯛꯁꯨ ꯑꯗꯨꯒꯨꯝꯕ ꯅꯨꯄꯥꯕꯨ ꯅꯨꯡꯁꯤꯕꯌꯥꯒꯤ ꯀꯌꯥ ꯀꯔꯤꯒꯤ ꯅꯨꯡꯁꯤꯕ꯭ꯔꯥꯀꯣ ꯃꯁꯥ ꯍꯥꯏꯔꯒ ꯐꯖꯕꯁꯨ ꯅꯠꯇꯦ ꯍꯥꯏꯕ ꯑꯩꯗꯨꯅꯦ ꯑꯩꯅ ꯑꯁ ꯋꯥꯡ ꯋꯥꯡꯕꯣꯔꯥ ꯍꯥꯏꯔꯁꯨ ꯋꯥꯡꯕ ꯅꯠꯇꯦ ꯍꯥꯏꯅ ꯍꯥꯏꯕ ꯑꯩꯅ ꯐꯣꯇꯣ ꯎꯠꯄꯤꯕ ꯅꯪꯒꯤꯗꯣ ꯁꯤꯅꯦꯅ ꯍꯦꯍꯦ ꯑꯗꯒꯤ ꯌꯥ ꯇꯜꯂꯦ ꯃꯥ ꯄꯥꯝꯃꯨꯍꯦ ꯃꯥꯗꯤ ꯐꯖꯔꯒ ꯑꯗꯨꯒꯨꯝꯕꯗꯣ ꯄꯥꯝꯃꯨ ꯄꯥꯝꯃꯨꯍꯦ ꯍꯥꯏꯅ ꯏꯆꯦ ꯂꯨꯁꯤꯁꯨ ꯍꯥꯏꯔꯕ ꯍꯥꯏꯕ ꯗꯨꯗꯨꯕꯨ ꯅꯨꯡꯁꯤꯕ ꯁꯔꯨꯛ ꯄꯨꯊꯦꯛ ꯀꯣꯟꯖꯣꯏꯗꯣ ꯑꯣꯏꯅ ꯅꯨꯡꯁꯤꯌꯣ ꯍꯥꯏꯌꯣꯅ ꯍꯥꯏꯕ ꯅꯨꯡꯁꯤꯒꯦ ꯍꯥꯏꯔꯗꯤ ꯍꯥꯟꯅ ꯅꯨꯡꯁꯤ ꯊꯥꯏꯅ ꯅꯨꯡꯁꯤꯈ꯭ꯔꯅꯦ ꯃꯥꯅ ꯌꯥꯗꯕꯒꯤꯅꯦ ꯍꯥꯏꯅꯈꯣ ꯑꯗꯨ ꯅꯨꯄꯥꯗꯨꯗꯤ ꯍꯣꯏꯌꯦ ꯃꯥꯒꯤ ꯀꯩꯅꯣꯒꯨꯝꯕ ꯍꯥꯏꯔꯗꯤ ꯌꯥꯝ ꯁꯛꯒ ꯀꯩ ꯀꯩꯅꯣ ꯍꯥꯏꯔꯗꯤ ꯌꯥꯝ ꯐꯖꯗ ꯐꯖꯗ꯭ꯔꯁꯨ ꯃꯤ ꯑꯗꯨꯒꯨꯝꯕ ꯆꯝꯕ ꯃꯤꯕꯨꯗꯤ ꯊꯤꯕ ꯐꯪꯉꯣꯏ ꯍꯥꯏꯅ ꯍꯥꯏꯕ ꯑꯩꯅ
ꯎꯝ
ꯅꯤꯁꯥꯒꯨꯝꯕ ꯆꯥꯕ꯭ꯔꯥ ꯍꯥꯏꯔꯁꯨ ꯆꯥꯗꯦ ꯆꯔꯆꯀꯨꯝꯕ ꯀꯥꯕꯁꯨ ꯅꯨꯡꯇꯨ ꯑꯗꯨꯝ ꯆꯥꯡ ꯅꯥꯏꯅ ꯀꯥꯏꯌꯦ ꯃꯤꯠꯆꯦꯔꯨ ꯑꯗꯨꯝ ꯇꯧꯋꯦ ꯌꯥꯝ ꯐꯩꯌꯦ ꯍꯥꯏꯕ ꯑꯩꯅ
ꯎꯝ ꯀ꯭ꯋꯤꯒꯨꯝꯗꯤ ꯃꯔꯛ ꯃꯔꯛꯇꯗꯤ ꯆꯥꯏꯑꯦ ꯑꯗꯨꯒꯨꯝꯕꯗꯤ ꯑꯗꯨꯗꯒꯤ ꯍ ꯃꯥꯁꯨ ꯃꯥꯁꯨ ꯌꯦꯒꯟ ꯇꯥꯔ ꯆꯥꯕꯅꯤꯅꯀꯣ ꯑꯗꯨꯣ ꯑꯩ ꯃꯥꯒꯦ ꯌꯥꯝꯅ ꯐꯠꯇꯕ ꯇꯧꯗꯦ ꯑꯩꯨꯝꯕꯗꯤ ꯍꯥꯏꯅꯤꯡꯗꯕ ꯑꯩ ꯑꯩ ꯍꯥꯏꯗꯤ ꯍꯥꯏꯅ ꯇꯥꯅ ꯍꯥꯏꯦꯒ ꯏꯁꯕꯗ ꯑꯣꯏꯒ ꯕ꯭ꯔꯥ ꯁꯤꯒꯨꯝꯕꯗꯤ ꯍꯥꯏꯌꯦ ꯃꯥꯅ ꯑꯗꯨꯝ ꯇꯥꯡ ꯇꯥꯡꯗꯅ ꯆꯥꯕ ꯋꯥꯅꯤ ꯑꯩꯈꯣꯏ ꯅꯨꯡꯇꯤ ꯆꯥꯕꯁꯨ ꯅꯠꯇꯦ ꯍꯥꯏꯔꯦ
ꯎꯝ
ꯃꯥꯗꯤ ꯃꯥꯕꯨꯗꯤ ꯀꯝꯄ꯭ꯂꯦꯟ ꯇꯥꯅꯤꯡꯉ ꯑꯃꯁꯨ ꯂꯩꯇꯦ ꯑꯩꯗꯤ ꯃꯥꯏꯅ ꯍꯣꯡꯉꯣ ꯁꯨꯃꯥꯏꯅ ꯇꯧꯅꯨ ꯍꯥꯏꯅꯤꯡꯉꯥꯏꯁꯨ ꯃꯥꯁꯨ ꯂꯩ ꯃꯉꯣꯟꯗꯥꯀꯔꯤ ꯍꯧꯒꯠꯂꯣ ꯍꯥꯏꯔꯁꯨ ꯉꯟꯅ ꯍꯧꯒꯠꯂꯦ ꯆꯥꯛ ꯆꯥꯔꯁꯨ ꯆꯥꯡ ꯅꯥꯏꯟ ꯆꯔꯦ ꯀꯔꯤ ꯇꯦ ꯍꯥꯏꯐꯝ ꯍꯥꯏꯅꯤꯡꯉꯥꯏ ꯖꯒꯥ ꯑꯃꯁꯨ ꯂꯩꯇ꯭ꯔꯦ ꯃꯉꯣꯟꯗ ꯑꯗꯨꯝ ꯃꯔꯛ ꯃꯔꯛꯇ ꯈꯟꯅꯅꯕ ꯍꯧꯥꯎꯋꯤ ꯅ ꯍꯧꯗ꯭ꯔꯗꯤ ꯄꯥꯏꯂꯦꯆꯦꯕ ꯃꯉꯣꯟꯗꯗꯤ
ꯎꯝ ꯈꯠꯅꯕ ꯍꯧꯔꯗꯤ ꯅꯪꯅ ꯑꯣꯏꯔꯅꯦ ꯈꯪꯒꯅꯨ
ꯑꯗꯨ ꯅꯍꯥꯟꯗꯏꯕꯅꯤ ꯃꯥꯅ ꯅꯨꯄꯤ ꯑꯉꯥꯡ ꯁꯦꯝꯂꯝꯝꯕꯅꯤ ꯐꯟ ꯇꯧꯔ ꯐꯥꯒꯤ ꯇꯧꯅꯔ ꯂꯩꯕꯅꯦꯕꯀꯣ ꯑꯩ ꯐꯤ ꯁꯨꯔ ꯂꯩꯕ ꯑꯗꯨꯀꯥꯟꯗ ꯍꯧꯖꯤꯛ ꯌꯨꯝ ꯄꯥꯟꯍꯗꯗꯤ ꯅꯨꯄꯤ ꯑꯣꯏꯈ꯭ꯔꯗꯤ ꯃꯥꯕꯨꯁꯨ ꯂꯧꯕꯤꯅꯤꯡꯉꯥꯏ ꯃꯤ ꯂꯩ ꯑꯗꯨꯣꯏꯅꯤꯀꯣ ꯅ ꯁꯤꯝꯅ ꯁꯨꯃꯥꯏꯅ ꯍꯥꯏꯕ ꯑꯗꯨꯗ ꯀ ꯃꯦꯗꯥꯝꯅ ꯍꯣꯏꯅꯦ ꯀꯅꯥꯅ ꯂꯧꯕꯤꯅꯤꯡꯉꯥꯏ ꯂꯩꯕ꯭ꯔꯣ ꯍꯥꯏ ꯁꯨꯃꯥꯏꯅ ꯇꯧꯔ ꯂꯩꯕ ꯅꯨꯄꯤ ꯑꯉꯥꯡ ꯄꯥꯝꯔꯣꯏ ꯑꯩꯅ ꯁꯨꯃꯥꯏꯅ ꯐꯥꯒꯤ ꯇꯧꯔꯨꯕ ꯑꯗꯨꯗꯒ ꯉꯅ ꯍꯣꯏ ꯍꯥꯏꯔꯛꯄ ꯑꯗꯨꯒꯤ ꯑꯩ ꯁꯥꯎꯕ ꯁꯥꯎꯔꯒ ꯁꯥꯎꯔꯕ ꯅꯨꯃꯤꯠ ꯑꯃꯒꯨꯝꯕ ꯈꯣꯨꯝꯕꯤꯗꯕꯒꯤ ꯃꯥꯁꯦ ꯁꯝꯗ ꯇꯦꯛꯁ ꯇ ꯇꯦꯛꯁ ꯇꯧꯕꯁꯤ ꯁꯦꯝꯕꯨꯀꯣ
ꯑꯥ
ꯑꯦ ꯆꯥꯛ ꯆꯥꯛ ꯆꯥꯛ ꯆꯈꯤꯕ꯭ꯔꯣ ꯃꯥꯕꯨ ꯆꯥꯛꯇꯤ ꯆꯥꯛꯕꯨꯗꯤ ꯆꯥꯍꯟꯕꯤꯌꯨ ꯑꯃꯨꯛꯀ ꯅꯥꯔꯗꯤ ꯂꯣꯏꯔꯦꯀꯣ ꯑꯁ ꯅꯥꯔ ꯂ ꯅꯣꯛꯅꯤꯡꯉꯦ ꯎ ꯁꯨꯃꯥꯏꯅ ꯁꯥꯎꯐꯝ ꯊꯣꯛꯇꯦꯀꯣ ꯁꯦꯝꯅꯥꯡ ꯑꯣꯏꯔꯁꯨ ꯁꯥꯎꯔꯅꯦ ꯑꯩ ꯁꯨꯃꯥꯏꯅ ꯍꯥꯏꯔꯛꯄꯗꯣ ꯍꯥꯏꯌꯦ
ꯑ ꯀꯨꯅꯥꯅ ꯆꯥꯎꯥꯎꯔꯣꯏꯔꯣ
ꯁꯦꯝꯝꯅ ꯎꯝ ꯃꯁꯥ ꯃꯁꯥ ꯂꯥꯏꯔꯤ ꯅꯥ ꯍꯥꯏꯕꯒꯤ ꯑꯁ ꯑꯁꯤꯗꯤ ꯁꯥꯐꯝ ꯆꯨꯝ ꯊꯣꯛ ꯊꯣꯛꯇꯨꯗ ꯑꯩꯗꯤꯕꯨ ꯃꯥꯅ ꯐꯥꯒꯤ ꯇꯧꯔ ꯐꯥꯒꯤ ꯇꯧꯔꯛꯄꯅ ꯑꯩꯁꯨ ꯑꯗꯨꯝ ꯎ ꯍꯥꯏꯕ ꯈꯣꯝꯕꯤꯕ ꯈꯛꯇꯅꯦꯅ
ꯑꯩꯈꯣꯏ ꯁꯨꯝ ꯃꯔꯛ ꯃꯔꯛꯇ ꯐꯥꯒꯤ ꯐꯥꯒꯤꯗꯒꯤ ꯍꯦꯛ ꯁꯐꯂꯕꯗ ꯅꯌꯥꯅ
ꯃꯥꯅ ꯐꯪꯤ ꯇꯕꯅꯦꯁꯨ ꯈꯪꯉꯦ ꯑꯩꯁꯨ ꯇꯧꯒꯦ ꯇꯧꯔꯨꯅꯤꯗ ꯃꯥꯒꯤ ꯃꯑꯣꯣꯟꯗ ꯇꯧꯒꯦ ꯌꯥꯝ ꯅꯣꯛꯅꯤꯡꯉꯦ ꯑꯩꯗꯤ ꯅꯣꯏ ꯏꯕꯥꯅꯤꯗꯤꯁ ꯅꯨꯡꯁꯤꯔꯦ ꯅꯨꯡꯁꯤꯕꯒꯤ ꯋꯥꯔꯤ ꯑꯃꯁꯨ ꯁꯥꯟꯅꯗꯦꯗ ꯎ ꯍꯣꯟꯁꯨ ꯄꯥꯛꯁꯅꯗꯦ ꯃꯣꯔꯅꯤꯡꯗ ꯊꯕꯛ ꯆꯠꯂꯅꯤ ꯊꯥꯔꯅꯤ ꯑꯗꯨꯒ ꯀ ꯍ ꯀꯥꯟ ꯑꯃꯃꯛ ꯇꯧꯕꯤꯔꯦ ꯂꯣꯏꯔꯦ ꯑꯗꯨꯝ ꯆꯦꯠꯀꯨꯝꯕꯩ ꯑꯗꯨꯝ ꯇꯧꯋꯦ ꯑꯗꯨꯝ ꯇꯧꯅꯦ ꯆꯦꯠꯇꯤ ꯇꯧꯗꯕ ꯅꯨꯃꯤꯠ ꯂꯩꯇꯦ
ꯑꯩꯈꯣꯏꯕꯨꯗꯤ ꯆꯦ ꯐꯥꯎ ꯇꯧꯔꯛꯇꯦꯦ ꯑꯩꯈꯣꯏꯅ ꯇꯦꯛꯁ ꯁꯥꯔꯗꯤ ꯑꯩ ꯑꯩ ꯇꯦꯛꯁ ꯁꯥꯕ ꯃꯤ ꯅꯠꯇꯦ ꯇꯦꯛ ꯁꯥꯔꯛꯑꯅꯨ ꯍꯥꯏꯅꯤ
ꯑꯦꯁꯨ ꯑꯗꯨꯝ ꯊꯝꯅꯦ ꯑꯩꯅ ꯇꯧꯕꯤ ꯗꯗꯤ ꯑꯃꯨꯛꯀ ꯁꯥꯥꯎꯕꯅꯤ ꯍꯧꯖꯤꯛꯀꯥꯟꯅꯤ ꯌꯥꯝ ꯆꯦꯟꯖ ꯇꯧꯈ꯭ꯔꯦ ꯑꯃꯨꯛꯀ ꯍꯥꯏꯅꯤ ꯑꯩ
ꯎꯝ
ꯑꯗꯣ ꯃꯥꯒꯤ ꯀꯣꯟꯗꯤꯁꯟꯕꯨ ꯈꯜꯂꯒ ꯑꯩꯕꯨ ꯑꯩꯁꯨ ꯃꯥꯕꯨ ꯅꯨꯡꯁꯤꯌꯦ ꯑꯩꯗꯤꯁ ꯁꯛ ꯌꯦꯡꯉꯒ ꯑꯗꯨꯒꯨꯝꯕꯗꯤ ꯈꯜꯂꯒꯗꯤ ꯅꯨꯡꯁꯤꯕꯗꯤ ꯅꯠꯇꯦꯗ ꯑꯩꯗꯤ ꯑꯗꯣ ꯂꯩꯅꯀꯣ ꯑꯩꯉꯣꯟꯗ ꯃꯄꯥꯒꯨꯝꯕꯁꯨ ꯂꯩꯇ꯭ꯔꯅꯤꯅ ꯅꯨꯡꯁꯤꯕ ꯌꯥꯝ ꯐꯥꯎꯋꯦꯕ ꯑꯩꯉꯣꯟꯗ ꯇꯧꯋꯦꯕ
ꯎꯝ
ꯑꯗꯨꯒꯨꯝꯕ ꯅꯨꯡꯉꯥꯏꯇ꯭ꯔꯒ ꯂꯩꯔꯀꯥꯟꯗ ꯑꯃꯨꯛꯀ ꯑꯩꯅ ꯊꯥꯗꯣꯛꯄꯤꯔꯤꯗꯤ ꯀꯌꯥꯃꯨꯛꯁꯨ ꯋꯥꯒꯅꯤ ꯍꯥꯏ ꯑꯗꯨꯝ ꯈꯜꯂꯒꯗꯤ ꯅꯨꯡꯁꯤ ꯗꯤ ꯑꯩꯈꯣꯏ ꯃꯟꯋꯥ ꯈꯕꯅꯤꯅꯀꯣ ꯅꯨꯡꯉꯥꯏꯇꯦꯕ ꯑꯩꯗꯤ ꯀꯩꯅꯣ ꯂꯧꯒꯦ ꯍꯥꯏꯗꯤ ꯆꯍꯤ ꯑꯍꯨꯝꯒꯨꯝꯕ ꯃꯉ ꯍꯗ ꯇ꯭ꯔꯗꯤꯅ ꯑꯇꯣꯞꯄ ꯊꯤꯈ꯭ꯔ ꯑꯩ ꯁꯨꯥꯏꯅꯥꯈꯤꯕꯒꯨꯝ ꯑꯁꯦꯡꯕꯒꯨꯝ ꯍꯥꯏꯔ ꯂꯩꯅꯦ ꯃꯥꯕꯨ ꯌꯨꯝ ꯄꯥꯒꯤ ꯋꯥꯔꯤ ꯏꯁꯅꯥ ꯈꯔꯗꯤ ꯑꯗꯨꯝ ꯈꯟꯅꯅꯕꯅꯦ ꯒꯅꯤ ꯂꯩꯦ
ꯌꯨꯝ ꯄꯥꯜꯂꯁꯦ ꯍꯧꯖꯤꯛ ꯍꯧꯖꯤꯛꯇꯤ ꯀꯗꯥꯏꯗꯒꯤ ꯌꯨꯝ ꯄꯥꯟꯈꯤꯔꯣ ꯀꯔꯤ ꯆꯥꯈꯤꯔꯣ ꯍꯥꯏꯕꯣ
ꯀ ꯆꯥꯒꯦꯔꯣ ꯀꯗꯥꯏꯗꯒꯤ ꯂꯥꯛꯀꯦꯔꯣ ꯍꯦꯛꯇ ꯏꯕꯥꯅꯤ ꯁꯨꯃꯥꯏꯅ ꯇꯧꯕꯅꯦ
ꯅꯂ ꯍꯥꯏꯗꯤ ꯏꯗꯤ ꯄ ꯀꯥꯟ ꯄꯅꯤꯡꯉꯦ ꯍꯥꯏꯗꯤ
ꯑꯍꯟꯗꯣꯏꯕꯅꯤ ꯈꯠꯅꯕꯗꯨꯒꯤ ꯌꯥꯔꯦ ꯆꯦꯟ ꯈ꯭ꯔꯁꯦ ꯈ꯭ꯔꯤꯁꯃꯥꯁꯇ ꯂꯥꯛꯑꯣ ꯍꯥꯏꯕ ꯈ꯭ꯔꯤꯁꯃꯥꯁꯇ ꯂꯥꯛꯑꯣ ꯑꯗꯨꯒ ꯆꯦꯟꯈꯁꯦ ꯍꯥꯏꯕ ꯑꯗꯨ ꯥꯏꯩꯅ ꯂꯥꯛꯑ ꯆꯦꯜꯂꯒ ꯀꯔꯤ ꯇꯧꯒꯦꯔꯣ ꯀꯔꯤ ꯆꯥꯒꯦꯔꯣ ꯅꯪ ꯀꯔꯤ ꯂꯩꯕ꯭ꯔꯣ ꯍꯥꯏꯕ
ꯎꯝ
ꯑꯗꯨꯒꯤ ꯂꯥꯛꯂꯗꯤ ꯑꯗꯨꯝ ꯀꯩꯅꯣꯗꯤ ꯊꯣꯛꯈ꯭ꯔꯅꯤ ꯑꯗꯨꯝ ꯂꯩ ꯂꯩꯕꯗ ꯆꯥꯔꯒ ꯂꯣꯏꯔꯒꯔꯤ ꯀꯩꯅꯣ ꯇꯧꯒꯦꯔ ꯍꯥꯏꯕ ꯃꯄꯥꯟ ꯆꯠꯀꯦꯔꯥ ꯀꯩꯅꯣ ꯇꯧꯒꯦꯔꯥ ꯍꯥꯏꯕ ꯑꯦ ꯑꯩꯕꯨ ꯂꯧꯔꯒ ꯅꯪ ꯃꯄꯥꯟ ꯊꯣꯛꯀꯦ ꯍꯥꯏꯕꯕꯨꯗꯤ ꯁꯨꯈꯟ ꯁꯪꯒꯅꯨ ꯍꯥꯏꯅ ꯍꯥꯏꯕ
ꯎꯝ
ꯑꯗꯨꯒꯤ ꯀꯩꯅꯣ ꯑꯣꯏꯔꯒ ꯅꯪ ꯅꯪ ꯅꯨꯄꯤ ꯂꯧꯔꯗꯤ ꯀꯅꯥꯅ ꯅꯪꯕꯨ ꯃꯄꯥꯟ ꯊꯣꯛꯍꯟꯒꯦꯔꯣ ꯀꯅꯥꯅ ꯅꯪꯕꯨ ꯎꯝ ꯏꯕꯥꯅꯤ ꯆꯠꯒꯦ ꯍꯥꯏꯔꯒ ꯅꯪꯅ ꯆꯥꯍꯟꯒꯗꯕ ꯃꯤ ꯂꯩꯕ꯭ꯔꯣ ꯍꯥꯏꯅ ꯍꯥꯏꯕ ꯃꯃ ꯃꯃꯥ ꯃꯄꯥ ꯑꯉꯥꯡ ꯑꯣꯏꯕꯁꯨ ꯅꯠꯇꯕ ꯂꯧꯈ꯭ꯔꯗꯤ ꯆꯊꯣꯛꯑꯣ ꯊꯣꯛꯑꯣꯏ ꯍꯥꯏꯅ ꯍꯥꯏꯕ ꯑꯩꯅ
ꯎꯝ
ꯃꯥꯅ ꯑꯩꯅ ꯍꯥꯏꯔꯗꯤ ꯌꯥꯒꯅꯤ ꯍꯥꯏꯕ ꯅꯪꯅ ꯍꯥꯏꯔꯗꯤ ꯌꯥꯒꯦꯔꯥ ꯌꯥꯔꯣꯏꯔꯥ ꯍꯥꯏꯗꯤ ꯄꯥꯝꯗꯦ ꯍꯧꯖꯤꯛꯀꯨꯝꯕꯗꯤ ꯎꯝ ꯄꯥꯟ ꯄꯝꯗꯦ ꯇꯣ ꯃꯁꯥ ꯃꯁꯥꯒꯤ ꯇꯥꯜꯂꯒ ꯃꯥꯅ ꯌꯥꯔꯦ ꯍꯥꯏꯕ ꯃꯇꯝꯗ ꯑꯗꯨꯝ ꯇꯧꯕꯗꯨꯅ ꯐꯩ ꯍꯥꯏꯅ ꯍꯥꯏꯕ ꯑꯩꯅ
ꯍꯣꯏꯅ ꯃꯤ ꯃꯤ ꯑꯗꯨꯃꯥꯏꯅ ꯂꯩ ꯍꯥꯏꯩꯇ꯭ꯔꯁꯨ ꯋꯤ ꯇꯧꯔꯁꯨ ꯁꯦꯚꯤꯡ ꯇꯧꯔꯒ ꯑꯗꯨꯝ ꯈꯔ ꯂꯩꯔꯦ ꯍꯥꯏꯔꯒꯅ ꯄꯥꯟꯅꯕ ꯉꯥꯛꯇꯅꯤꯅꯦ
ꯎꯝ ꯑꯗꯨ
ꯀꯂꯥꯏ ꯇꯕ ꯃꯤꯖꯦ ꯌꯨꯝ ꯄꯥꯟꯕ ꯈ꯭ꯋꯥꯏꯗꯒꯤ ꯋꯥꯕꯅꯦ ꯑꯁꯤꯒꯨꯝꯕꯁꯦ
ꯂꯧꯒꯨꯝꯕꯁꯨ ꯑꯩꯗꯤ ꯇꯧꯕ ꯉꯝꯃꯣꯏ ꯍꯥꯏꯅ ꯍꯥꯏꯕ ꯃꯤꯒꯨꯝꯃ ꯀꯟꯅ ꯇꯧꯕ ꯊꯕꯛꯁꯨ ꯑꯩꯗꯤ ꯍꯝ ꯉꯝꯃꯣꯏ ꯍꯣꯏ ꯃꯔꯛ ꯃꯔꯛꯇ ꯆꯠꯄꯗꯨꯗꯤ ꯑꯗꯨꯝ ꯀꯩꯅꯣ ꯋꯥꯔꯤ ꯑꯃꯅꯦ ꯑꯗꯨꯕꯨ ꯅꯨꯡꯇꯤꯒꯤ ꯆꯠꯄꯗꯤ ꯉꯝꯃꯣꯏꯑꯕ ꯀꯅꯥꯅꯣ ꯑꯁ ꯑꯗꯨꯒꯤ ꯋꯥꯈꯜꯕꯨꯗꯤ ꯑꯗꯨꯝ ꯎꯝ ꯂꯧꯒꯨꯝꯕ ꯆꯠꯀꯅꯤ ꯍꯥꯏꯕꯒꯤꯗꯤ ꯊꯥꯖꯕꯤꯒꯅꯨ ꯍꯦ ꯍꯦ ꯍꯍ ꯑꯩ ꯈꯛꯇ ꯍꯥꯏꯕꯒꯤ
ꯑꯗꯨꯒꯤ ꯑꯩꯗꯤ ꯐꯤꯔꯣꯟꯒꯨꯝꯕ ꯂꯧꯔꯁꯨ ꯇꯣ ꯑꯩꯗꯤ ꯊꯥꯏꯅ ꯍꯣꯔꯦꯟꯒꯤ ꯈꯜꯂꯒ ꯑꯗꯨꯝ ꯐꯤꯔꯣꯜ ꯂꯧꯕ ꯍꯧꯈ꯭ꯔꯕꯅꯦ
ꯄꯦꯜꯂꯝ ꯑꯃ ꯆꯥꯅ ꯑꯩꯁꯨ ꯅ
ꯑꯗꯒꯤ ꯑꯩꯗꯤ ꯃꯆꯥ ꯃꯆꯥꯒꯨꯝꯕꯁꯨ ꯄꯥꯝꯔꯁꯨ ꯑꯗꯨꯝ ꯈꯟ ꯈꯜꯂꯒ ꯑꯁ ꯌꯥꯔꯦꯁꯦ ꯍꯥꯞꯅꯤꯡꯉꯥꯏ ꯃꯇꯝꯁꯨ ꯂꯩ ꯑꯁꯦꯡꯕꯅꯦ ꯍꯥꯞꯅꯤꯡꯉꯥꯏ ꯃꯇꯝꯁꯨ ꯂꯩꯇ꯭ꯔꯦ ꯑꯗꯨꯝ ꯊꯕꯛꯇ
ꯇꯧꯕꯅꯤꯅꯍꯥ
ꯊꯕꯛ ꯑꯗꯨꯝ ꯇꯧꯈ꯭ꯔꯕꯅꯤꯅꯀꯣ ꯀꯗꯥꯏꯗꯒꯤ ꯀꯣꯏꯕ ꯆꯠꯅꯤꯡꯉꯥꯏ ꯃꯇꯝꯁꯨ ꯂꯩꯕ꯭ꯔꯣ ꯑꯗꯨꯒꯤ ꯆꯠꯁꯨ ꯆꯠꯅꯤꯡꯗ꯭ꯔꯦꯕ ꯆꯠꯁꯨ ꯆꯠꯅꯤꯡꯗꯦ ꯑꯩꯗꯤ ꯃꯤꯅ ꯐꯖ ꯐꯖ ꯐꯖꯕ ꯃꯐꯝ ꯑꯗꯨꯝ ꯎꯔꯁꯨ ꯀꯜꯂꯛꯇ꯭ꯔꯦꯕ ꯑꯩꯈꯣꯏꯗ ꯆꯠꯅꯤꯡꯕ ꯐꯥꯎꯔꯛꯇ꯭ꯔꯦꯕ ꯅꯍꯥꯟꯒꯤ ꯑꯗꯨꯃꯥꯏꯅ
ꯎꯝ
ꯍꯣꯏ ꯑꯗꯨꯝ ꯑꯈꯣꯏ ꯂꯩꯃꯤꯟꯅꯔꯒ ꯁꯨꯃꯥꯏꯅ ꯆꯠꯁꯦ ꯍꯥꯏ ꯑꯗꯨꯝ ꯑꯃꯔꯣꯝꯗꯅꯦ ꯅꯠꯇ꯭ꯔꯗꯤ ꯆꯠꯅꯤꯡꯗꯦꯗ
ꯎꯝ
ꯑꯩꯅ ꯉꯁꯤ ꯅꯥꯏꯌꯦꯅ ꯐꯥꯒꯤ ꯇꯧꯔꯨꯕꯒꯤ ꯂꯥꯛꯑꯣ ꯑꯩꯅ ꯑꯩꯅ ꯍꯥꯏꯕ ꯋꯥ ꯑꯃꯇꯥ ꯇꯥꯕꯤꯗꯦ ꯇꯜꯂꯦꯀꯣ ꯑꯁꯨꯃꯥꯏ ꯍꯥꯏꯕꯒꯤ ꯂꯥꯛꯑꯣ ꯍꯣꯁꯄꯤꯇꯥꯜꯗ ꯄꯨꯕꯤꯒꯦ ꯍꯥꯏ ꯅꯣꯛꯅꯤꯡꯗ꯭ꯔꯣ
ꯅꯪ ꯅꯥꯔꯁꯨ ꯑꯩꯅ ꯀ꯭ꯔꯤ ꯇꯧꯕ ꯀ꯭ꯔꯤ ꯇꯧ ꯍꯥꯏꯕ꯭ꯔꯣ ꯑꯩꯒꯨ ꯑꯩꯕꯨ ꯀꯔꯤ ꯍꯥꯏꯌꯣ ꯍꯥꯏꯕꯅꯣ ꯍꯥꯏꯅꯦ ꯌꯥꯔꯦ ꯍꯥꯏ ꯑꯣꯏꯒꯤ ꯂꯥꯛꯑꯣ ꯍꯧꯖꯤꯛ ꯄꯤꯇꯥꯜ ꯄꯨꯕꯤꯒꯦ ꯍꯧꯖꯤꯛ ꯂꯥꯎꯑꯣ ꯍꯥꯏ ꯑꯣ
ꯎꯝ ꯍꯍ ꯍꯍ ꯍꯍ ꯂꯥꯛꯑꯗ ꯄꯨꯕꯤꯒꯦꯔꯥꯅꯦ
ꯑꯩ ꯄꯨꯨꯒꯅꯤ ꯃꯥꯅꯦꯗ ꯍꯣꯁꯄꯤꯇꯥꯜꯗꯤ ꯌꯥꯝ ꯆꯠꯀꯟꯕꯅꯦ
ꯑ ꯍꯥ ꯑꯍꯥ ꯑꯍꯥ ꯔꯦꯁꯄꯣꯟꯁꯤꯕꯤꯂꯤꯇꯤꯗꯤ ꯑꯗꯨꯝ ꯃꯁꯥ ꯃꯁꯥꯅ ꯀꯩꯅꯣ ꯇꯧꯕꯗꯨꯅ ꯍꯥ ꯐꯕꯅꯤꯗ ꯃꯣꯖꯦꯏꯍꯣꯏꯗꯤ ꯀꯗꯥꯏꯗꯒꯤ ꯎꯝ ꯎ
ꯑꯁ ꯑꯩꯗꯤꯀꯣ ꯇꯁꯦꯡꯅ ꯍꯥꯏꯔꯕꯗ ꯍꯣꯏ ꯀꯅꯥꯅ ꯏꯅꯥꯎ ꯗꯤꯛꯅꯥꯥꯟꯅ ꯄꯝꯗꯕ ꯂꯩ ꯅꯠꯇ꯭ꯔꯣ ꯑꯗꯨ ꯑꯣꯏꯔꯁ‌ꯣ ꯌꯥꯝꯅ ꯄꯨꯛꯆꯦꯜ ꯁꯦꯡꯕ ꯑꯩꯈꯣꯏꯕꯨ ꯀꯣꯟꯅ ꯑꯗꯨꯝ ꯀꯔꯤ ꯇꯥꯔꯁꯨ ꯑꯗꯨꯝ ꯅꯨꯡꯁꯤ ꯊꯤꯅꯒꯗꯕ ꯅꯨꯄꯥꯗꯨ ꯊꯀ ꯆꯥꯝꯅꯦ
ꯑꯗꯨꯅꯦ
ꯍꯧꯖꯤꯛ ꯃꯔꯛꯇ ꯀꯃꯥꯏ ꯇꯧꯔꯦ ꯍꯥꯏꯅ ꯑꯗꯨꯒꯨꯝꯕꯗꯤ ꯀꯥꯟꯅꯗꯣꯏꯗ ꯃꯅ ꯈꯜꯂꯒ ꯌꯨꯝꯗꯤ ꯄꯥꯡꯒꯗꯕꯅꯤ
ꯎꯝ